ꯑꯣ ꯕꯥꯏ
ꯑꯁ ꯏꯇꯥꯎ ꯅꯪꯕꯨ ꯅꯨꯡꯉꯥꯏꯔꯤꯕꯅꯦ
ꯍꯜꯂꯣ ꯕꯥꯏ
ꯍꯜꯂꯣ ꯇꯥꯗ꯭ꯔꯣꯕꯣ ꯅꯪꯕꯣ
ꯇꯥꯗꯤꯌꯦ
ꯑꯁ ꯅꯣꯏ ꯐꯣꯟꯗꯨꯅ ꯀꯔꯤ ꯐꯣꯟꯅꯣ ꯄꯥꯏꯔꯤꯗꯨꯕꯣ ꯇꯥꯕꯣꯛ ꯇꯥꯔꯛꯇ꯭ꯔꯤꯁꯤꯕꯣ ꯑꯩꯖꯦ ꯅꯣꯏꯗꯣ ꯁꯨꯝ ꯅꯣꯏ ꯅꯁꯨꯃ ꯍꯟꯗꯛ ꯄꯩꯈꯥ ꯊꯥꯏꯅ ꯍꯥꯏꯕꯗꯨꯗ ꯑꯝꯇ ꯋꯥꯔꯤ ꯑꯃꯇ ꯇꯧ ꯒꯦꯅ ꯐꯣꯟ ꯇꯧꯔꯛꯏꯅꯤꯅꯦ ꯃꯣꯗ
ꯐꯣꯟꯖꯦ ꯑꯣꯏꯔꯦꯅꯦ
ꯀꯔꯤ ꯇꯧꯔꯒꯦꯅꯦ ꯍꯥꯏꯁꯤꯕꯣ
ꯐꯣꯟꯖꯦ ꯅꯪꯅ ꯉꯥꯡꯕꯀꯥ ꯑꯝꯊꯣꯛꯇꯔꯦ ꯍꯜꯂꯣ ꯚꯥꯏ ꯇꯥꯕ
ꯍꯣꯏꯅꯦ ꯅꯪꯅ ꯉꯥꯡꯕꯕꯨꯗꯤ ꯇꯥꯏꯅꯦ ꯑꯩꯅ ꯉꯥꯡꯕꯁꯤꯕꯨ ꯇꯥꯕ꯭ꯔꯣ
ꯑꯥ ꯇꯥꯔꯦ ꯇꯥꯔꯦ
ꯑꯣ ꯅꯣꯏꯒꯤ ꯍꯟꯗꯛꯅꯁꯨ ꯅꯨꯄꯥꯃ ꯄꯩꯈꯥ ꯊꯥꯏ ꯍꯥꯏꯕꯗꯨꯕꯨ ꯀꯃꯥꯏ ꯇꯧꯒ꯭ꯔꯒꯦꯅꯦ
ꯃꯥꯗꯤ ꯄ꯭ꯔꯤꯈꯥꯒꯤ ꯄꯩꯈꯥ ꯉꯥꯛꯇ ꯉꯥꯏꯔꯦꯂ ꯃꯥꯏ ꯄꯩꯈꯥꯗꯨꯕꯨ
ꯀꯔꯤ ꯀꯔꯤ ꯄꯩꯈꯥꯕꯨ ꯊꯥꯔꯤꯅꯣꯅꯦ ꯃꯥꯕꯣ
ꯃꯥꯕꯨ ꯃꯦꯇ꯭ꯔꯤꯛꯇꯒꯤ ꯄ꯭ꯔꯤꯈꯥ ꯑꯝ ꯊꯥꯔꯤ ꯃꯖꯤꯀꯤ ꯑꯣꯏꯅ
ꯑꯁ ꯂꯥꯏꯔꯤꯛ ꯍꯩꯕ ꯀꯥꯏꯖꯦ ꯌꯥꯗꯦꯅꯦ ꯑꯉꯥꯡꯒꯩꯅꯦꯟ ꯇꯧꯋꯤꯖꯤꯅ ꯍꯥꯗꯧ ꯍꯧꯖꯤꯛꯀꯥꯟꯖꯤꯅꯅꯦ ꯀꯩꯅꯣꯝ ꯇꯧ ꯌꯥꯗꯦ ꯄꯩꯈꯥ ꯄꯩꯈꯥ ꯄꯩꯈꯥ ꯉꯛꯇ ꯃꯣꯏꯖꯤꯕꯨ ꯑꯉꯥꯡꯅꯦꯅ ꯆꯥꯎꯔꯛꯑꯏ ꯆꯥꯎꯔꯛꯏꯅꯦꯅ ꯇꯧꯔꯤꯖꯤꯕꯨ ꯁꯥꯟꯅ ꯈꯣꯠꯅꯕꯕꯨ ꯑꯃꯠꯇꯕꯨ ꯐꯪꯉꯝꯃꯔꯣꯏꯅꯦ ꯇꯧꯔꯤꯖꯦ
ꯐꯪꯗꯦ ꯐꯪꯗꯦ ꯑꯈꯣꯏ ꯃꯇꯝꯗꯩ ꯄꯤꯈꯥꯖꯦ ꯑꯃ ꯑꯅꯤꯗꯩ ꯍꯦꯟꯅ ꯊꯥꯔꯛꯇꯦ ꯑꯈꯣꯏꯗꯤ ꯑꯗꯨꯝꯕꯅ ꯁꯥꯟꯅꯔꯒ ꯑꯗꯨꯝꯕꯅ ꯂꯤꯜꯂꯤꯑꯦ
ꯑꯗꯨꯅꯤꯅꯦ ꯍꯥꯏꯖꯦ ꯑꯈꯣꯏ ꯃꯇꯝꯗꯗꯤ ꯁꯦ ꯀꯌꯥꯝ ꯅꯨꯡꯉꯥꯏꯒ꯭ꯔꯦ ꯄꯩꯈꯥ ꯑꯃꯃꯨꯛ ꯊꯥ ꯑꯃꯗꯣ ꯍꯦꯛ ꯊꯥꯂꯣꯏ ꯆꯍꯤ ꯆꯨꯞꯄꯒꯖꯦ ꯑꯃꯨꯛ ꯄꯩꯈꯥ ꯇꯧꯗꯕꯒꯁꯖꯨ ꯌꯥꯎꯔꯤꯕꯅꯤꯗꯣ ꯏꯔꯥꯡ ꯐꯂꯥꯡꯅꯦꯅ ꯇꯧꯗꯅ
ꯎꯝ ꯑꯈꯣꯏ ꯏꯁꯨ ꯍꯣꯏꯗꯤ ꯑꯖꯤ
ꯅꯨꯡꯉꯥꯏꯇꯦꯗ ꯅꯨꯡꯉꯥꯏꯇꯦꯗ ꯉꯥꯡꯒꯩꯖꯦ
ꯎꯝ
ꯑꯩꯈꯣꯏ ꯏꯁꯨꯍꯣꯏꯗꯤ ꯍꯧꯖꯤꯛ ꯅꯨꯡꯉꯥꯏꯕꯒ ꯐꯪꯗ꯭ꯔꯦꯗ ꯄꯩꯈꯥꯒꯤ ꯄꯩꯈꯥ ꯉꯥꯛꯇ ꯉꯥꯏꯕꯩ ꯄꯩꯈꯥ ꯑꯃ ꯍꯦꯛ ꯂꯣꯏꯔꯅꯤ ꯑꯃ ꯂꯥꯛꯀꯅꯤ ꯑꯃ ꯍꯦꯛ ꯂꯣꯏꯔꯒ ꯑꯃ ꯂꯥꯛꯀꯅꯤ
ꯑꯣ ꯐꯥꯔꯦ ꯐꯥꯔꯦ ꯑꯗꯣ ꯅꯪꯕꯨ ꯆꯥꯛ ꯏꯁꯤꯡ ꯀꯃꯥꯏꯅ ꯇꯧꯔꯒꯦꯅꯦ
ꯆꯥꯛꯁꯤꯁꯨ ꯑꯩꯁ ꯌꯥ ꯅꯨꯡꯉꯥꯏꯇꯕꯩ ꯆꯥꯛ ꯆꯥꯕꯖꯨ ꯌꯥꯝ ꯋꯥꯔꯦꯗ
ꯅꯌꯥꯒ ꯑꯃꯠꯇ ꯁꯦꯝꯕꯤꯗ꯭ꯔꯕꯅꯦ ꯃꯣꯏꯕꯨ
ꯅꯪꯗꯤ ꯀꯃꯥꯏ ꯀꯃꯥꯏ ꯇꯧꯔꯤꯒꯦ
ꯑꯁ ꯑꯩꯈꯣꯏꯖꯨ ꯍꯤꯡꯉꯤꯕ ꯑꯗꯨꯅꯤ ꯍꯅꯨꯔꯝꯗꯥꯏꯗꯕꯨ ꯀꯃꯥꯏꯅ ꯍꯤꯡꯅꯤꯒꯦ ꯅꯣꯏꯗ ꯈꯔ ꯋꯥꯔꯤ ꯁꯥꯟꯅ ꯑꯉꯥꯡꯈꯩꯗ ꯈꯔ ꯋꯥꯊꯤ ꯇꯧ ꯀꯔꯝꯍꯥꯏꯅꯕꯨ ꯍꯤꯡꯗꯧꯔꯤꯒꯦ ꯑꯗꯨꯝ ꯍꯦꯛ ꯌꯥꯅ ꯌꯥꯅꯕ ꯆꯍꯤ ꯑꯃꯅꯤ ꯑꯅꯤ ꯃꯨꯛ ꯍꯦꯛ ꯍꯛꯆꯥꯡꯖꯦ ꯆꯠꯍꯟꯒꯤꯗꯧꯔꯤꯕꯅꯤ ꯅꯠꯇꯦ ꯅꯁꯨꯅ ꯄꯩꯈꯥꯒ ꯊꯥꯏ ꯍꯥꯏꯗꯨꯕꯨ ꯑꯇꯩ ꯑꯇꯩ ꯑꯉꯥꯡꯒꯩꯗꯤ ꯀꯔꯤ ꯀꯔꯤ ꯍꯣꯠꯅꯔꯤꯒꯦ
ꯃꯥꯖꯨ ꯂꯦꯞꯇ ꯑꯗꯨꯝ ꯂꯥꯏꯔꯤꯛ ꯇꯧꯔꯝꯃꯣꯏꯗ ꯌꯨꯝ ꯃꯤꯅꯖꯨ ꯂꯦꯞꯇ ꯑꯗꯨꯝ ꯂꯥꯏꯔꯤꯛ ꯇꯧ ꯂꯩꯔꯦ ꯃꯥꯁꯦ ꯃꯥꯁꯦ ꯑꯌꯨꯛ ꯍꯥꯏꯔꯦ ꯂꯥꯏꯔꯤꯛ ꯇꯧꯔꯦ ꯅꯨꯡꯊꯤꯟ ꯍꯥꯏꯔꯦ ꯂꯥꯏꯔꯤꯛ ꯇꯧꯔꯦ ꯀꯣꯆꯤꯡ ꯑꯃ ꯆꯠ ꯇꯨꯏꯁꯟ ꯑꯃꯨꯛ ꯆꯠ ꯑꯗꯨꯝ ꯆꯠ ꯂꯩꯔꯦꯕ ꯃꯥꯏꯁꯤꯗꯤ ꯆꯨꯝꯗꯒ ꯌꯥꯝ ꯂꯩꯒꯗ꯭ꯔꯦꯕ ꯃꯥ ꯇꯨꯝꯕꯒ ꯆꯥꯕ ꯈꯤꯇꯪ ꯌꯨꯝꯗ ꯂꯩꯔꯦ ꯃꯥ
ꯀꯔꯤꯅꯣꯅꯦ ꯍꯥꯏꯗꯨꯕꯨ ꯅꯪꯕꯨ ꯅꯁꯨꯗꯨꯕꯨ ꯃꯁꯛꯀ ꯈꯪꯕꯨ ꯈꯪꯉꯤꯕ꯭ꯔꯥꯅꯦ ꯑꯗꯨꯗꯤ ꯎꯟꯅꯕꯕꯨ ꯐꯪꯉꯤꯕꯣ
ꯎꯅꯕꯒ ꯐꯪꯗ꯭ꯔꯦꯗꯕꯣ ꯏꯁꯨꯗꯤ ꯅꯨꯡꯗꯥꯡ ꯂꯥꯛꯄꯗꯨꯖꯨ ꯑꯩ ꯇꯨꯞ ꯂꯩꯔꯦ ꯑꯌꯨꯛꯇ ꯃꯥ ꯇꯨꯏꯁꯟ ꯆꯠꯈꯤꯕꯗꯨꯁꯨ ꯑꯩ ꯎꯍꯧꯗꯦ ꯑꯩ ꯑꯗꯨꯗꯁꯨ ꯇꯨꯝ ꯂꯩꯔꯤ
ꯅꯪꯁꯨ ꯌꯥꯍꯧ ꯊꯦꯛꯃꯟꯕ ꯑꯗꯨꯅꯤ ꯈꯔ ꯍꯦꯛ ꯉꯟꯅ ꯍꯧꯒꯠꯂꯨꯗꯅ
ꯉꯟꯅ ꯍꯧꯒꯠꯀꯦ ꯇꯧꯕꯔꯦ ꯉꯝꯗ ꯂꯩꯔꯦ ꯏꯁꯥꯖꯦ
ꯅꯁꯥꯗꯨꯁꯨ ꯑꯃꯨꯛ ꯁꯣꯛꯑꯕꯅꯦ ꯅꯪꯕꯣ ꯑꯅꯥ ꯑꯌꯦꯛꯀ ꯌꯥꯎꯕ꯭ꯔꯣ
ꯑꯅꯥꯕꯕꯨ ꯀꯔꯤꯅꯣ ꯍꯅꯨꯔꯛꯑꯗꯤ ꯂꯥꯏꯅꯥ ꯂꯣꯏ ꯁꯨꯅ ꯅꯥꯔꯛꯄꯅꯤꯅꯦ
ꯅꯠꯇꯦꯅꯦ ꯑꯗꯨꯕꯨ ꯅꯪꯕꯨ ꯍꯧꯖꯤꯛ ꯍꯧꯖꯤꯛꯄꯨ ꯂꯥꯏꯅꯥꯒ ꯅꯥꯔꯤꯕ꯭ꯔꯥꯕ ꯃꯣꯏꯒꯤ ꯍꯧꯖꯤꯛꯀꯤ ꯀꯔꯤ ꯑꯥ ꯆꯤꯅꯤ ꯌꯥꯝꯕꯒꯤ ꯂꯥꯏꯅꯥꯀꯗꯨꯕꯨ ꯅꯥꯔꯤꯕꯣ
ꯎꯝ ꯅꯔꯦꯗ ꯁꯨꯒꯔꯒꯩ ꯅꯥꯔꯦ
ꯍꯥꯥ
ꯁꯨꯒꯔꯁꯨ ꯅꯥꯌꯦ ꯊꯕꯤꯖꯤꯁꯨ ꯅꯔꯦ ꯏꯁꯥ ꯉꯝꯗ꯭ꯔꯦ ꯑꯗꯨꯒꯤ
ꯑꯁ ꯆꯤꯅꯤ ꯄꯥꯝꯖꯒ꯭ꯔꯕ ꯅꯪꯅ ꯁꯨꯒꯔ ꯅꯥꯔꯗꯤ ꯅꯪꯗꯤ ꯍꯧꯖꯤꯛꯇꯤ ꯀꯃꯥꯏꯅ ꯇꯧꯔꯤꯕ ꯆꯥꯕ ꯊꯛꯄꯒꯗꯤ ꯌꯥꯔꯤꯕ꯭ꯔꯥꯅꯦ ꯅꯪꯕꯣ
ꯌꯥꯗꯦꯗ ꯑꯊꯨꯝꯕ ꯄꯣꯠ ꯆꯥꯕ ꯌꯥꯗ꯭ꯔꯦ ꯑꯩ
ꯑꯥꯏꯁ ꯍꯥꯏꯔꯨꯛꯇꯤ ꯆꯥꯕ ꯌꯥꯔꯤꯕ ꯅꯠꯇ꯭ꯔꯣ
ꯑꯗꯨꯗꯤ ꯌꯥꯅꯤ
ꯑꯥ
ꯆꯥꯕ ꯌꯥꯔꯤꯌꯦ ꯑꯗꯨꯗꯤ
ꯑꯣ ꯑꯣ ꯐꯩ ꯐꯩ ꯑꯗꯨꯕꯨ ꯑꯣꯏꯔꯗꯤ ꯑꯗꯨꯅꯤ ꯈꯔ ꯅꯍꯥ ꯑꯣꯏꯔꯤꯉꯩꯗ ꯅꯁꯥꯗꯨ ꯌꯣꯛꯎ ꯈꯣꯠꯂꯨ ꯍꯥꯏꯕꯕꯨ ꯇꯥꯁꯟꯅꯗꯒꯩ ꯃꯁꯤꯗ ꯑꯍꯥꯎꯕ ꯆꯥꯍꯧꯔ ꯂꯣꯏꯔꯦꯅ ꯆꯤꯅꯤ ꯀꯩꯀꯥꯗꯣ ꯄꯪꯆꯥꯗ ꯆꯥꯏ ꯍꯧꯖꯤꯛꯇꯤ ꯍꯟꯅꯨꯔꯀꯥꯟꯗ ꯀꯩꯗꯧꯔꯦꯗꯣ ꯑꯗꯣ
ꯏꯁꯥꯥꯖꯦ ꯌꯥꯗ꯭ꯔꯦ ꯍꯧꯖꯤꯛꯇꯤ ꯍꯥꯟꯅꯒꯤ ꯃꯇꯝꯗ ꯅꯨꯡꯉꯥꯏꯊꯣꯛꯎꯕ ꯍꯅꯨꯔꯀꯥꯟꯗ ꯋꯥꯔꯛꯄ
ꯑꯥ ꯑꯗꯨꯅꯤ ꯑꯩꯈꯣꯏꯅ ꯍꯥꯏꯕꯗꯣ ꯈꯤꯇꯪ ꯂꯧꯔꯝ ꯇꯥꯔꯗꯤ ꯅꯪ ꯑꯗꯣ ꯐꯔꯣꯏꯗ꯭ꯔꯥ ꯑ ꯍꯅꯨꯨꯔꯕꯧꯇ ꯅꯪ ꯆꯤꯅꯤꯗꯣ ꯅꯪꯅ ꯄꯥꯝꯖꯈ꯭ꯔꯕ ꯆꯤꯅꯤꯗꯣ ꯑꯊꯨꯝ ꯑꯍꯥꯎꯗꯣ ꯆꯥꯗꯅ ꯁꯦ ꯆꯥꯡꯉꯧꯒꯗꯣ ꯅꯪ ꯅꯪ ꯂꯥꯎꯅ ꯊꯛꯇꯅ ꯐꯪꯉꯣꯏꯗ꯭ꯔꯗꯣ
ꯎꯝ
ꯄꯁ ꯑꯩꯁꯤꯁꯨꯅꯦ ꯍꯟꯗꯛꯁꯦ ꯃꯥ ꯅꯪꯁꯨ ꯂꯣꯛ ꯊꯨꯡꯉꯕꯣ ꯀꯩꯅꯣꯅꯦꯍꯦ
ꯊꯨꯡꯉꯦꯅꯦ ꯚꯥꯏ ꯂꯣꯛ ꯍꯧꯖꯤꯛ ꯊꯨꯡꯕꯅ ꯌꯥꯗ꯭ꯔꯦ
ꯍꯧꯖꯤꯛꯀꯥꯟꯁꯦ ꯑꯉꯥꯡꯗꯒꯤ ꯑꯍꯟꯗꯒꯤ ꯈꯥꯏꯗ꯭ꯔꯦ ꯂꯣꯛꯁꯦ ꯄꯪꯊꯨꯡꯗ ꯊꯨꯡꯉꯦ ꯑꯦ ꯑꯩꯗꯤ ꯏꯀꯨꯏ ꯀꯨꯏꯗ꯭ꯔꯤ ꯂꯣꯛ ꯊꯨꯡꯕꯁꯦ ꯍꯧꯔꯛꯑꯕꯅꯤꯁꯦ ꯅꯥꯇꯣꯟꯒꯁꯦ ꯁꯣ ꯐꯨꯟꯕꯅꯅꯦꯀꯣ ꯅꯥꯇꯣꯟꯒꯁꯦ ꯍꯣꯟ ꯌꯥꯄꯣꯠꯇꯦ ꯂꯩꯔꯛ ꯈꯨꯜꯂꯛꯀꯤ ꯎꯐꯨꯟꯁꯤꯅ ꯃꯔꯣꯜ ꯑꯃ ꯏꯃꯨꯡꯗ ꯄꯥꯏꯁꯜꯂꯛꯄꯅꯦ ꯇꯧꯔꯤꯁꯦ ꯒ꯭ꯌꯥꯟ ꯃꯦꯟꯒ ꯇꯥꯕꯖꯥꯠ ꯅꯠꯇꯦꯗ
ꯃꯥꯅꯤ ꯃꯥꯅꯤ
ꯑꯥ ꯑꯗꯨꯕꯨ ꯅꯪꯕꯨ ꯅꯁꯨ ꯅꯨꯄꯥꯗꯨꯕꯨꯗꯤ ꯂꯥꯏꯔꯤꯛ ꯇꯧ ꯂꯩꯔꯦ ꯅꯆꯥ ꯅꯨꯄꯥꯗꯨꯗꯤ ꯀꯃꯥꯏꯅ ꯇꯧꯔꯤꯒꯦ
ꯏꯆꯥ ꯅꯨꯄꯥꯁꯨ ꯑꯗꯨꯝꯃꯥꯏ ꯑꯗꯨꯝ ꯕꯛ ꯑꯗꯨꯝ ꯆꯠ ꯂꯩꯔꯦ ꯌꯨꯝꯗ ꯃꯥꯁꯨ ꯀꯩꯁꯨ ꯌꯥꯝ ꯂꯩꯒꯟꯗꯦ
ꯑꯁ ꯑꯗꯨꯗꯤ ꯅꯌꯨꯝꯗꯗꯤ ꯅꯃꯧ ꯅꯨꯄꯤꯒ ꯅꯪꯒꯗꯪ ꯉꯥꯏꯔꯕ
ꯉꯥꯢꯔꯦ
ꯑ ꯅꯃꯧ ꯅꯨꯄꯤꯗꯨꯕꯧꯇꯤ ꯐꯕ ꯅꯠꯇ꯭ꯔꯣ ꯋꯥꯉꯥꯡ ꯁꯉꯥꯡ ꯍꯥꯏꯕꯗꯤ ꯑꯗꯨꯝ ꯉꯥꯡꯅ ꯁꯠꯅꯕ ꯅꯨꯡꯉꯥꯏꯕ ꯑꯗꯨꯒꯨꯝꯕ ꯅꯨꯄꯤꯗꯤ ꯑꯣꯏꯕ ꯅꯠꯇ꯭ꯔꯣ
ꯃꯥꯅꯤ ꯋꯥꯉꯥꯡ ꯁꯥꯉꯥꯡ ꯕꯦꯕꯥꯔ ꯂꯣꯏ ꯐꯩꯗ ꯃꯥꯗꯤ ꯌꯨꯝꯗ ꯈꯠꯅꯕꯒꯨꯝꯕꯁꯨ ꯊꯣꯛꯍꯟꯗꯦ
ꯑꯣ ꯐꯩ ꯐꯩ ꯋꯥ ꯉꯥꯡꯕꯒꯁꯦ ꯋꯥꯔꯦꯅꯦ ꯏꯕꯥꯏ
ꯑꯗꯦ
ꯍꯦꯟꯅ
ꯏꯁꯥꯖꯦ ꯂꯤ
ꯑꯗꯨꯅꯤꯅꯦ ꯍꯥꯏꯁꯦ ꯏꯁꯥꯁꯦ ꯋꯥ ꯉꯥꯡꯕ ꯗꯕꯣꯛꯇ ꯋꯥꯔꯦ ꯈꯔ ꯂꯩꯔꯗꯤ ꯋꯥ ꯉꯥꯡꯕ ꯄꯨ ꯉꯝꯃꯛ ꯑꯣꯏꯗꯣꯔꯤꯕꯅꯤꯗꯣ
ꯉꯝꯃꯣꯏ ꯉꯝꯃꯣꯏ ꯆꯍꯤ ꯁꯨꯖꯜꯂꯛꯑꯦ
ꯆꯍꯤꯁꯤꯅ ꯃꯔꯣꯜ ꯑꯃ ꯃꯊꯪ ꯃꯊꯪ ꯊꯨꯅ ꯊꯨꯅ ꯍꯧꯖꯤꯜꯂꯛꯏ ꯑꯉꯥꯡꯒꯩꯅꯗꯤ ꯁꯤꯗ ꯆꯍꯤ ꯍꯧꯖꯜꯂꯛꯄ ꯈꯨꯗꯤꯡꯒꯤ ꯕꯥꯔꯗꯦ ꯇꯧꯔꯤꯕꯅꯤ ꯑꯩ ꯄꯥꯈꯪ ꯐꯥꯔꯛꯑꯕꯅꯤꯅ ꯍꯔꯥꯎꯖꯔꯤꯕ ꯑꯩꯈꯣꯏꯅꯗꯤ ꯃꯁꯤꯗ ꯆꯍꯤ ꯑꯃꯃꯝ ꯁꯨꯝ ꯂꯥꯟꯁꯜꯂꯛꯄꯒꯤ ꯑꯩ ꯍꯟꯅꯨꯔꯛꯑꯦ ꯗꯣ ꯑꯩ ꯁꯤꯗꯣꯔꯦꯗꯣꯅ ꯆꯍꯤ ꯁꯨꯝ ꯊꯤꯔꯤꯕꯅꯤ
ꯃꯥꯅꯦ ꯍꯌꯦꯡ ꯍꯟꯆꯤꯠꯇꯉꯥꯏꯔꯦ ꯑꯩ ꯌꯧꯁꯤꯈꯤꯗꯧꯕ
ꯑꯗꯨꯗꯤꯅꯦ ꯍꯥꯏꯁꯦ ꯄꯨꯟꯁꯤꯁꯦ ꯈꯪꯍꯧꯗꯦꯗꯀꯣ ꯉꯔꯥꯡ ꯉꯍꯥꯟꯗ ꯃꯥꯜꯂꯤ ꯗꯦ ꯒꯨꯔꯨꯀꯨꯜꯗ ꯂꯥꯏꯔꯤꯛ ꯇꯝꯕ ꯌꯥꯕ ꯇꯝꯃꯨꯔꯒ ꯍꯜꯂꯛꯑꯒ ꯂꯩꯈꯥꯎꯗꯣ ꯏꯃꯨꯡꯗ ꯂꯪꯁꯜꯂꯝꯕꯋꯣ ꯈꯣꯡꯒ꯭ꯔꯥꯎ ꯃꯇꯠ ꯑꯃꯗꯨꯃ ꯁꯦꯠꯂꯒ ꯀꯣꯏꯆꯦꯟ ꯆꯦꯟꯗꯅ ꯁꯥꯟꯅꯕꯗꯣ
ꯍꯧꯖꯤꯛꯇꯤ ꯐꯥꯃꯨꯡꯗꯩ ꯍꯧꯒꯠꯄꯕꯨ ꯍꯦꯛ ꯋꯥꯔꯦ
ꯑꯗꯨꯅꯤ ꯑꯗꯨꯅꯤ ꯍꯧꯖꯤꯛꯀꯥꯟꯒꯤ ꯑꯉꯥꯡꯈꯩꯅ ꯇꯧꯔꯤꯁꯤꯁꯨꯅꯦ ꯃꯣꯏꯅ ꯇꯧꯕꯁꯤ ꯎꯔꯒꯅꯦ ꯃꯤꯠ ꯌꯥꯝꯅ ꯅꯒ꯭ꯔꯕ ꯃꯣꯏꯅꯕꯨꯗꯤ ꯃꯣꯏ ꯋꯥꯖꯔꯕꯅꯦꯅ ꯈꯜꯂꯤꯗꯣ ꯑꯥ ꯍ ꯂꯥꯏꯃ ꯁꯩꯇ ꯍꯧꯖꯤꯛꯀꯥꯟꯗꯤ ꯂꯥꯏꯔꯤꯛꯁꯤꯁꯨ ꯄꯩꯁꯥ ꯇꯥꯟꯐꯝ ꯑꯣꯏꯂꯦ ꯍꯥꯏꯕ ꯑꯝ ꯄꯥꯎꯕꯨ ꯇꯥꯔꯤꯅꯦ ꯇꯧꯔꯤꯁꯦ
ꯃꯥꯅꯦ
ꯑꯉꯥꯡꯒꯤ ꯁ꯭ꯀꯨꯜ ꯍꯥꯏꯔꯣ ꯑꯉꯥꯡꯒꯤ ꯁ꯭ꯀꯨꯜ ꯍꯥꯏꯔꯣ ꯇꯨꯏꯁꯟ ꯍꯥꯏꯔꯣ ꯐꯤꯅ ꯃꯔꯣꯝ ꯑꯃ ꯆꯥꯎꯔꯤꯕ ꯑꯉꯥꯡꯁꯤꯡꯗ ꯂꯥꯏꯔꯤꯛ ꯇꯥꯛꯏ ꯈꯪꯗꯦ ꯇꯥꯛꯇꯦ ꯈꯪꯗꯦ ꯊꯥꯒꯤ ꯐꯤꯗꯤ ꯁꯣꯏꯕ ꯌꯥꯗꯦꯗꯣ
ꯃꯥꯅꯤ ꯑꯈꯣꯏ ꯃꯇꯝꯗ ꯑꯗꯨꯒ ꯇꯧꯖꯔꯛꯇꯦ ꯑꯈꯣꯏꯗꯤ
ꯑꯗꯨꯅꯤ ꯑꯈꯣꯏꯗꯤ ꯁ꯭ꯀꯨꯜ ꯍꯥꯏꯕꯗꯕꯨꯏ ꯀꯔꯤ ꯍꯧꯖꯤꯛꯀꯥꯟꯒꯤ ꯑ ꯂꯅꯥꯏ ꯂꯤꯡꯈꯠꯄ ꯀꯥꯏꯗꯣ ꯂꯩꯔꯛꯄꯣꯠꯇꯦꯗꯣ ꯁꯦ ꯁꯤꯗ ꯁꯔꯀꯥꯔꯅ ꯍꯥꯡꯕ ꯁ꯭ꯀꯨꯜ ꯑꯃꯁꯤꯗ ꯑꯪꯒꯜꯋꯥꯗꯤꯗꯒꯤ ꯍꯣꯔꯛꯂꯒ ꯁꯔꯀꯥꯔꯒꯤ ꯁ꯭ꯀꯨꯜ ꯁꯔꯀꯥꯔꯒꯤ ꯍꯥꯏ ꯁ꯭ꯀꯨꯜ ꯑꯅꯝꯃꯥ ꯑꯁꯤꯗ ꯑꯌꯨꯛ ꯇꯨꯝꯕ ꯍꯦꯛ ꯍꯧꯒꯠꯂꯛꯄꯒ ꯆꯥꯕꯣꯏ ꯆꯥꯗꯕꯣꯏ ꯆꯠꯇꯣꯔꯤꯕꯅꯤ ꯃꯗꯨ ꯆꯠꯄꯗꯁꯨ ꯁ꯭ꯀꯨꯜꯅꯁꯨ ꯑꯃꯨꯛ ꯆꯥꯅ ꯊꯛꯅꯕꯁꯨ ꯑꯃꯨꯛ ꯄꯤꯕꯤꯗꯣꯔꯤꯕꯅꯤꯗꯣ ꯑꯉꯥꯡ ꯁꯥꯇ꯭ꯔ ꯂꯥꯏꯔꯤꯛ ꯇꯝꯕ ꯂꯥꯛꯂꯕꯅꯤ ꯍꯥꯏꯗꯨꯅ
ꯃꯥꯅꯤ
ꯍꯧꯖꯤꯛ ꯍꯧꯖꯤꯛꯀꯥꯟꯗꯤ ꯑꯈꯣꯏꯅ ꯑꯗꯨꯝ ꯆꯥꯕ ꯊꯛꯄꯁꯨ ꯑꯈꯣꯏꯒꯤ ꯑꯉꯥꯡꯒꯤ ꯆꯥꯕ ꯊꯛꯄꯁꯨ ꯑꯈꯣꯏꯅ ꯃꯣꯏꯒꯤ ꯂꯥꯏꯔꯤꯛ ꯂꯥꯏꯁꯨꯗ ꯑꯛ ꯑꯩꯈꯣꯏꯅ ꯃꯣꯏꯒꯤ ꯃꯐꯤ ꯃꯔꯣꯜꯖꯨ ꯑꯩꯈꯣꯏꯅ ꯑꯩꯈꯣꯏꯅꯗ ꯂꯣꯏꯅ ꯇꯧ ꯂꯩꯔꯦ
ꯅꯪꯕꯨ ꯂꯣꯛꯀ ꯌꯥꯝꯅ ꯈꯨꯔꯤꯗꯨꯕꯨ ꯒꯨꯂꯤꯒ ꯆꯥꯗ꯭ꯔꯕꯣ
ꯆꯥꯏꯅꯦ ꯆꯥꯔꯒꯖꯨ ꯂꯣꯛ ꯈꯨꯕꯖꯦ ꯐꯧ ꯌꯥꯗꯦꯅꯦ
ꯑꯁ ꯌꯥꯔꯔꯣꯏ ꯌꯥꯔꯔꯣꯏ ꯅꯪ ꯒꯨꯂꯤ ꯀꯩꯀꯥꯗꯣ ꯎꯠ ꯑꯗꯨ ꯅꯪꯒꯤ ꯒꯨꯂꯤꯗꯣ ꯑꯣꯏꯗ꯭ꯔꯦ ꯒꯨꯂꯤ ꯑꯇꯣꯞꯄ ꯑꯃ ꯂꯩꯍꯜꯂꯨ ꯍꯧꯖꯤꯛꯀꯥꯟꯖꯦ ꯏꯁꯥ ꯆꯦꯛꯁꯟꯗꯕ ꯌꯥꯗ꯭ꯔꯕꯅꯤꯀꯣ ꯍꯟꯅꯨꯔꯛꯄꯑꯖꯦ ꯏꯁꯥ ꯆꯦꯛꯁꯟꯗ ꯌꯥꯗ꯭ꯔꯝꯅꯤ ꯅꯠꯇꯦ ꯅꯪꯕꯨ ꯑꯌꯨꯛ ꯑꯌꯨꯛꯇꯒ ꯈꯔ ꯈꯔ ꯋꯥꯀꯤꯡꯒꯗꯣ ꯆꯠꯇ꯭ꯔꯕꯣ
ꯆꯠꯆꯗꯦꯗ ꯚꯥꯏ ꯏꯁꯥꯖꯦ ꯈ꯭ꯋꯥꯡꯖꯨ ꯑꯗꯨꯝ ꯅꯥꯔꯦ ꯑꯗꯨꯒ
ꯍꯦ ꯅꯁꯥ ꯆꯣꯛꯊꯩ ꯍꯥꯏꯗꯨꯅꯅꯦ ꯐꯃꯨꯡꯗꯇ ꯐꯝꯃꯒ ꯂꯩꯒꯅꯨ ꯅꯈ꯭ꯋꯥꯡ ꯅꯥꯕ ꯍꯦꯟꯖꯜꯂꯛꯀꯅꯤ ꯅꯈ꯭ꯋꯥꯡꯗꯒꯤ ꯅꯈꯣꯡ ꯅꯥꯔꯛꯀꯅꯤ ꯋꯥꯛꯀꯤꯡꯒꯨꯝꯕꯗꯨꯗꯤꯅꯦ ꯁꯨꯃꯥꯡꯗꯨꯗꯪꯗ ꯑꯣꯏꯔꯁꯨ ꯌꯦꯅꯈꯥꯕꯧꯇ ꯆꯠꯄ ꯑꯣꯏꯔꯁꯨ ꯅꯦ ꯑ ꯈꯥꯒꯥ ꯆꯠꯂꯨ ꯑꯧ ꯐꯔꯦ ꯐꯔꯦ ꯑꯗꯣ ꯑꯩ ꯁꯣꯝꯗ ꯑꯉꯥꯡꯒꯩꯁꯨ ꯑꯃꯨꯛ ꯊꯕꯛ ꯆꯠꯅꯗꯣꯏ ꯎꯔꯃꯥꯜꯂꯦ ꯃꯔꯥꯡ ꯃꯔꯥꯡ ꯇꯧꯅꯔꯦ ꯑꯦ ꯊꯝꯃꯒꯦ ꯀꯣ
ꯊꯝꯃꯨ ꯊꯝꯃꯨ ꯚꯥꯏ